ꯎꯝ ꯍꯜꯂꯣ
ꯍꯜꯂꯣ
ꯑꯣꯜꯂꯞꯄ ꯇꯥꯕ꯭ꯔꯣ
ꯑ ꯇꯥꯏ ꯇꯥꯏ
ꯑꯣ ꯑꯣ ꯆꯥꯛ ꯏꯁꯤꯡ ꯎꯅꯔꯕꯣ
ꯆꯥꯛ ꯏꯁꯤꯡ ꯎꯅꯔꯦ
ꯑꯣ ꯈꯣꯏ ꯍꯟꯖꯥꯡ ꯆꯥꯕ
ꯑꯩꯁꯦ ꯀꯩꯅꯣ ꯇꯧꯋꯦ ꯁꯧꯒ꯭ꯔꯤ ꯊꯣꯡꯕ ꯆꯥꯏ
ꯑꯣ ꯃꯥ ꯎꯗꯇ ꯌꯥꯎꯗ꯭ꯔꯋꯥ
ꯉꯨ ꯀꯥꯡꯍꯧ ꯑꯃꯒ ꯆꯥꯔꯦ ꯅꯣꯏ ꯆꯥꯛ ꯆꯥꯔꯕꯣ
ꯆꯥꯛ ꯇꯨ ꯑꯦꯗꯅꯥꯀ ꯆꯣ
ꯎꯝ ꯑꯗꯨꯒꯤꯩꯅ ꯌꯥꯝ ꯆꯥꯔꯕ꯭ꯔꯥ
ꯏꯟꯖꯥꯡꯁꯦ ꯀ ꯏꯟꯖꯥꯡꯅꯣꯅꯦ ꯑꯣ ꯉꯥꯍꯩ ꯊꯣꯡꯉꯕ
ꯎꯝ
ꯃꯍꯩꯗꯨꯃꯣꯏ ꯉꯁꯤ ꯃꯍꯩ ꯈꯨꯗ ꯊꯥꯎ ꯐꯥꯖꯅ ꯊꯣꯛ ꯆꯥꯅꯦꯕꯣ
ꯎꯝ ꯃꯍꯥꯏꯁꯦ ꯀꯩꯅꯣꯒꯤ ꯇꯥꯏꯞꯇ ꯑꯣꯛꯀꯤ ꯇꯥꯏꯞ ꯇꯧꯗꯥꯏꯅꯦ
ꯎꯝ ꯑꯣ ꯀꯤꯇꯥꯞꯇꯣ ꯑꯁ ꯐꯥꯖꯅ ꯊꯣꯛꯑꯦ ꯉꯁꯤ ꯊꯥꯎ ꯍꯦꯛꯇ ꯃꯍꯤ ꯇꯣꯠꯄꯒꯁꯦ ꯖꯣꯔꯣ ꯖꯣꯔꯣ ꯊꯥꯎꯒ ꯀꯩꯅꯣ ꯇꯧꯔꯒ
ꯎꯝ ꯆꯥꯕ ꯌꯥꯕꯖꯥꯠꯅꯤ ꯑꯗꯨ ꯍꯧꯖꯤꯛꯀꯥꯟꯁꯦ ꯀꯃꯥꯏ ꯀꯃꯥꯏꯅ ꯇꯧꯔꯤꯒꯦ
ꯀꯃꯥꯏ ꯀꯃꯥꯏꯅ ꯇꯧꯔꯤꯒꯦ ꯍꯥꯏꯁꯦ ꯂꯝꯖꯦꯟ ꯈꯔ ꯆꯦꯟ ꯑꯩ ꯅꯣꯡꯉꯥꯜꯂꯅꯤ ꯑꯩ ꯗꯦꯂꯤ ꯔꯨꯇꯤꯟ ꯍꯥꯏꯔꯒꯗꯤ ꯅꯣꯡꯉꯥꯜꯂꯅꯤ ꯇꯨꯝ ꯍꯧꯒꯠꯂꯅꯤ ꯕ꯭ꯔꯁ ꯇꯧꯊꯣꯛꯑꯅꯤ ꯆꯥꯕ ꯌꯥꯕ ꯆꯥꯁꯤꯜꯂꯅꯤ ꯂꯝꯖꯦꯟ ꯈꯔ ꯑꯃꯨꯛ ꯆꯦꯜꯂꯨꯔꯅꯤ ꯍꯜꯂꯛꯑꯅꯤ ꯑꯗꯩ ꯉꯥꯏꯍꯥꯛ ꯑꯃꯨꯛ ꯆꯥꯛ ꯊꯣꯡꯆꯣꯛ ꯊꯣꯡꯖꯤꯟ ꯇꯧꯔꯅꯤ ꯑꯗꯨꯒ ꯑꯗꯨꯝ ꯀꯩ ꯍꯥꯏꯇꯥꯔꯦꯅꯦ ꯂꯝꯖꯦꯜ ꯆꯦꯜꯂꯒ ꯁꯤꯐꯥꯏ ꯑꯣꯏꯕꯒꯤ ꯇ꯭ꯔꯤꯝꯗ ꯍꯤꯡꯉꯦ ꯍꯥꯏꯇꯥꯔꯦ
ꯚꯥꯏ ꯀꯩꯅꯣꯒꯤ ꯀꯩꯅꯣ ꯍꯧꯖꯤꯛ ꯀꯩꯀꯩ ꯊꯕꯛꯀꯤ ꯄ꯭ꯔꯤꯄꯔꯦꯁꯟ ꯍꯣꯠꯅꯩꯅꯣ
ꯑꯩꯁꯦ ꯊꯕꯛꯀꯤ ꯑꯃ ꯁꯤꯐꯥꯏꯒꯤ ꯑꯃꯗꯤꯗꯤ ꯍꯣꯠꯅꯔꯤꯌꯦ ꯑꯗꯣ ꯔꯤꯇꯟꯗꯤ ꯂꯣꯏꯈ꯭ꯔꯦ ꯑꯗꯣ ꯀꯩꯅꯣꯒꯤ ꯂꯝꯖꯦꯟꯒꯤ ꯄ꯭ꯔꯤꯄꯦꯔꯦꯁꯟ ꯇꯧꯋꯤ ꯍꯥꯥ ꯭ꯔꯣꯗꯤ ꯀꯩ ꯀꯩ ꯍꯅ ꯋꯥ ꯇꯣꯄꯥ
ꯑꯩꯁꯦ ꯁꯨꯝ ꯂꯩ ꯑꯉꯥꯡ ꯀꯣꯆꯤꯡ ꯈꯔ ꯇꯧ
ꯑꯣ ꯁꯥꯁ
ꯑꯗꯩ ꯑꯗꯨꯝ ꯀꯩꯅꯣ ꯇꯧꯔꯂꯦ ꯑꯗꯣ ꯍꯧꯖꯤꯛꯀꯥꯟꯁꯦ ꯀꯩꯅꯣ ꯀꯩꯅꯣꯒꯨꯝꯕ ꯍꯥꯏꯀꯤꯡꯒꯨꯝꯕ ꯆꯠꯅꯤꯡꯉꯤꯅꯦ ꯋꯤꯟꯇꯔꯁꯤꯗ ꯃꯣꯏ ꯆꯤꯡꯗꯒꯨꯝꯕ꯫
ꯑꯈꯣꯏ ꯇꯕꯣꯛꯄꯤ ꯆꯤꯡꯗ ꯆꯠꯁꯤꯔꯣ꯫
ꯇꯕꯣꯛꯄꯤ ꯀꯥꯏ ꯇꯕꯣꯛꯄꯤꯁꯦ ꯀꯥꯏ ꯖꯒꯅꯣ꯫
ꯑꯈꯣꯏ ꯃꯅꯤꯡꯒꯤ ꯆꯤꯡꯗꯣ ꯑꯁ ꯊꯩꯕꯣꯡꯒ ꯄꯥꯛ ꯄꯥꯛ ꯄꯥꯟꯖꯠꯅꯤ ꯈꯪꯉꯕ ꯁꯅꯥ ꯀꯩꯅꯣꯒ ꯏꯃꯥꯟꯅꯕ ꯑꯃꯒ ꯅꯍꯥꯟ ꯆꯠꯂꯦ꯫ ꯑꯗꯨꯒ ꯍꯦꯛꯑꯒ ꯄꯨꯔꯛꯑꯦ ꯊꯩꯕꯣꯡ ꯑꯁ ꯍꯥꯎꯖꯥꯠꯅꯤꯡꯍ‌ꯦ꯫ ꯄꯠ ꯊꯨꯝꯃꯒ ꯁꯪꯕꯨꯗꯤ ꯁꯪꯉꯤ ꯍ‌ꯦꯂꯛꯄꯗꯣꯁꯤꯗ꯫ ꯑꯣꯝꯃꯒ ꯆꯥꯕ꯫ ꯊꯩꯕꯣꯡ ꯈꯔ ꯄꯥꯜꯍꯧꯔꯤꯗ꯫ ꯍ‌ꯦꯛ ꯎꯕ ꯌꯥꯒꯤꯅꯤ
ꯑꯣ ꯊꯩꯕꯣꯒꯤ ꯃꯤ ꯆꯪꯅꯗ꯭ꯔ ꯖꯒꯥꯗꯣ ꯑꯣꯄꯟ ꯂꯣꯏꯅ ꯄꯥꯂꯤꯔꯣ
ꯃꯤ ꯆꯪꯅꯕ ꯍꯥꯏꯖꯦ ꯍꯦꯛꯐꯝꯗꯣ ꯈꯔ ꯔꯤꯛꯁ ꯑꯣꯏꯕ ꯑꯗꯨꯒꯤ ꯄꯥꯟꯕꯅꯤꯗ ꯅꯠꯇ꯭ꯔꯗꯤ ꯑꯝ ꯄꯥꯜꯂꯔꯣꯢ ꯑꯩꯈꯣꯏꯅ ꯍꯛꯆꯥꯡꯁꯤ ꯈꯔ ꯐꯤꯠ ꯑꯣꯏꯕꯅꯤꯅ ꯑꯗꯨ ꯔꯤꯛꯁ ꯑꯣꯏꯔꯁꯨ ꯀꯥꯕ ꯋꯥꯅꯦꯕ ꯁꯨꯝ
ꯑꯗꯨꯗ ꯔꯤꯛꯁ ꯑꯣꯏꯕ ꯍꯥꯏꯔꯒ ꯅꯍꯥꯟ ꯑꯩꯈꯣꯏ ꯑꯩꯈꯣꯏꯁꯤ ꯌꯨꯝꯗ ꯑꯃ ꯀꯩꯅꯣꯗ ꯂꯤꯟꯗꯨ ꯂꯤꯟꯗꯨ ꯈꯪꯕ꯭ꯔꯥ
ꯎꯝ
ꯑꯃ ꯀꯩꯅꯣ ꯍꯥꯞꯇ꯭ꯔꯤꯀꯥꯟꯗꯥ ꯀꯩꯅꯣ ꯍꯥꯠꯄ ꯃꯤ ꯄ꯭ꯔꯣꯕꯥꯥꯞꯇ ꯌꯥꯎꯅꯩꯗꯅ ꯀꯩꯅꯣ ꯅ ꯀꯔꯤ ꯂꯥꯏꯁ꯭ꯔꯝ ꯍꯠ ꯂꯤꯟꯗꯨ ꯍꯥꯠꯇ꯭ꯔꯤꯉꯩ ꯂꯥꯏꯁ꯭ꯔꯝ ꯍꯥꯠꯂꯣ ꯍꯥꯏꯅꯕ ꯂꯤꯟꯗꯣ꯫
ꯈꯪꯗꯦꯍꯦ ꯑꯩꯗꯤ꯫
ꯄ꯭ꯔꯣꯕꯥꯞ ꯂꯩꯗꯨꯗꯤ꯫ ꯂꯤꯟꯗꯨ ꯍꯥꯠꯇ꯭ꯔꯤꯉꯩ ꯂꯥꯏꯁ꯭ꯔꯝ ꯍꯥꯟꯅ ꯍꯥꯠꯂꯨ ꯍꯥꯏꯅꯩꯗꯨꯗꯤ
ꯑꯩꯗꯤ ꯈꯪꯗꯦ ꯅꯪ ꯉꯁꯤꯈꯛ ꯉꯥꯡꯉꯀꯥꯟ ꯇꯥꯏ꯫
ꯍꯣꯏ ꯑꯗꯨ ꯑꯗꯨꯒꯤ ꯀꯩꯅꯣꯗꯨꯒꯤ ꯋꯥ ꯅꯠꯇꯕ ꯑꯗꯨꯏ ꯍꯥꯏꯗꯤ ꯂꯤꯟꯗꯣ ꯁꯥꯊꯤ ꯍꯥꯏꯕ ꯂꯤꯟꯅꯦꯕꯀꯣ꯫ ꯑꯗꯨ ꯂꯤꯟꯗꯨ ꯅꯥꯍꯟ꯫ ꯇꯨꯃꯤꯟꯅ ꯀꯩꯅꯣ ꯇꯧꯋꯦ ꯔꯨꯁꯦꯜ ꯚꯥꯏꯄꯔ ꯍꯥꯏꯕꯅꯦ ꯌꯥꯝ ꯁꯥꯊꯤꯕ ꯂꯤꯟꯅꯦꯕ꯫
ꯑꯥ꯫
ꯀꯩꯅꯣꯒꯤ ꯇꯥꯏꯞ ꯄꯥꯏꯊꯣꯟꯒꯤ ꯇꯥꯏꯞ ꯇꯧꯋꯦꯕꯀꯣ꯫
ꯎꯝ꯫
ꯑꯗꯨ ꯂꯩꯔꯝꯃꯦ ꯑꯗꯨꯗꯣ ꯀꯩꯅꯣ ꯇꯧꯔ‌ꯦ ꯑꯗꯨꯗꯣ꯫ ꯁꯥꯟ ꯍꯥꯊ ꯍꯥꯗ ꯍꯥ꯫
ꯅꯣꯏ ꯍꯤꯡꯒꯣꯟꯗꯔꫭꯕ꯫
ꯍꯣꯏ ꯑꯈꯣꯏ ꯍꯤꯡꯒꯣꯜꯗ꯫
ꯎꯝ ꯀꯥꯢꯋꯥꯏ ꯖꯒꯥꯗ꯫
ꯑꯣ ꯀꯩꯅꯣꯗ ꯑꯈꯣꯏꯒꯤ ꯅꯥꯀꯟ ꯁꯥꯏꯠ ꯄꯨꯈ꯭ꯔꯤ ꯁꯥꯏꯠꯇ ꯅꯥꯄꯤ ꯐꯥꯟꯕꯗ꯫
ꯑꯣ ꯀꯌꯥꯝ ꯆꯥꯎꯒꯦ꯫
ꯆꯥꯎꯍꯦ ꯐꯅꯌꯥꯝ ꯂꯥꯏꯌꯦꯟ ꯃꯥꯜꯂꯦ ꯍꯥꯏꯔꯒ ꯃꯔꯥꯡ ꯃꯔꯥꯡꯒ ꯂꯥꯡꯉꯒ꯫
ꯑꯣꯁꯥ ꯏꯃꯩ ꯑꯈꯣꯏ ꯅꯥꯍꯟ ꯊꯔꯣꯏ ꯈꯨꯟꯕ ꯃꯐꯝꯗꯣ꯫
ꯎꯝ ꯍꯣꯏ ꯑꯗꯨꯗꯣ꯫
ꯁꯣꯏꯔꯝꯅꯤꯗ ꯈꯖꯤꯛꯇ ꯉꯥꯏꯗ꯫
ꯑꯗꯨꯅꯤ ꯕꯦꯔꯥꯅꯤ ꯍꯥꯏꯕ ꯑꯗꯣ ꯑꯗꯒꯤ꯫
ꯕ꯭ꯔꯣ ꯀꯥꯡ ꯀꯣꯏ ꯆꯠꯂꫭꯏꯗ꯭ꯔꯣ꯫
ꯍꯣꯏ ꯀꯥꯡ ꯈꯪꯗꯦꯅꯦ ꯀꯥꯡ ꯗꯦꯠ ꯀꯌꯥꯗꯩꯅꯣ꯫
ꯗꯦꯠ ꯁꯤꯛꯁꯇꯤꯟꯗ ꯁꯕꯦꯟꯇꯤꯟ ꯑꯃ ꯑꯣꯏꯕꯅꯤ꯫
ꯎꯝ ꯈꯪꯗꯦꯗ ꯀꯥꯡꯒ ꯀꯣꯏ ꯆꯠꯅꯤꯡꯗꯦ꯫ ꯅꯣꯏ ꯒꯤꯍꫭꯝ ꯆꯥꯕ ꯆꯠꯂꯣꯏꯗ꯭ꯔꯣ ꯀꯥꯡ ꯀꯥꯡꯒꯤ꯫
ꯀꯤꯌꯣꯝ ꯆꯥꯕꯗꯨ ꯈꯪꯗꯦꯅ‌ꯦ ꯆꯠꯄ ꯌꯥꯏ ꯆꯠꯇꯕ ꯌꯥꯏ꯫ ꯏꯃꯥꯟꯅꯕ ꯑꯃꯅꯗꯤ ꯁꯔꯝ ꯆꯧꯖꯦꯅ ꯍꯥꯏꯕꯅꯤ
ꯎꯝ ꯑꯗꯨꯗꯤ
ꯁꯤ ꯕ꯭ꯔꯣ ꯊꯥꯕꯜ ꯆꯣꯡꯕ ꯍꯩꯇ꯭ꯔꯣꯕ꯭ꯔꯣꯁꯦ
ꯊꯥꯕꯜ ꯆꯣꯡꯕ ꯍꯩꯌꯦ ꯊꯥꯕꯜ ꯊꯥꯕꯜ ꯍꯥꯏꯗꯣ ꯑꯩꯈꯣꯏꯅ ꯍꯧꯗꯣꯛꯏꯅꯤ ꯀꯩꯅꯣ
ꯑꯣ ꯑꯁꯥ ꯑꯣ
ꯊꯥꯕꯜ ꯊꯥꯕꯜꯗꯗꯤ ꯑꯩꯈꯣꯏ ꯊꯥꯕꯜ ꯃꯐꯝ ꯑꯃ ꯆꯤꯊꯄꯣꯟꯇꯦ
ꯑꯣ
ꯊꯥꯕꯜ ꯆꯠꯄ ꯀꯥꯟꯁꯦ
ꯑꯠꯁ ꯑꯠꯁꯥ ꯀꯩꯀꯩ ꯂꯝꯗꯒꯗꯤ ꯆꯠꯂꯛꯀꯦꯕ꯭ꯔꯣ ꯑꯩꯣꯏꯁꯦ
ꯂꯝ ꯂꯣꯏ ꯁꯨꯔꯦꯗ ꯃꯈꯣꯟ ꯃꯈꯣꯟꯗ ꯃꯈꯣꯟꯗ ꯊꯤꯔ ꯆꯠꯂꯦ ꯍꯥꯏꯕ ꯀꯥꯡꯕꯨꯗꯨꯅꯦꯕ꯫ ꯑꯗꯨꯝ ꯃꯈꯣꯟ ꯇꯥꯔꯤꯈꯩ ꯑꯗꯨꯝ ꯆꯠꯄ ꯀꯥꯡꯕꯨꯗꯣ꯫
ꯑꯣ꯫ ꯅꯣꯡ ꯇꯥꯗꯕ ꯕ꯭ꯔꯣ ꯍꯧꯖꯤꯛꯁꯦ ꯑꯗꯨꯗꫭ꯫
ꯅꯣꯡꯁꯦ ꯍꯧꯖꯤꯛ ꯉꯁꯥꯏꯗꯤ ꯈꯔ ꯈꯔ ꯈꯤꯛꯑꯝꯕꯅ ꯍꯧꯖꯤꯛ ꯀꯩꯅꯣ ꯇꯥꯗꯕ ꯃꯥꯜꯂꯦ꯫
ꯊꯤꯠꯂꯤ ꯊꯤꯠꯂꯤ ꯁꯨꯝ ꯇꯥꯛꯕ ꯃꯥꯜꯂꯦ ꯑꯈꯣꯏ ꯑꯈꯣꯏ ꯁꫭꯝꯗ ꯊꯤꯠꯂꯤ ꯊꯤꯠꯂꯤ ꯁꯨꯝ ꯇꯥꯛꯑꯦꯕ꯫
ꯎꯝ꯫ ꯑꯗꯨꯅꯦ ꯍꯧꯖꯤꯛ ꯍꯧꯖꯤꯛ ꯇꯥꯏꯔꯣ ꯍꯧꯖꯤꯛ ꯖꯤꯛ ꯑꯕꯤ ꯑꯕꯤ꯫
ꯑꯥ ꯍꯧꯖꯤꯛ ꯍꯧꯖꯤꯛ ꯊꯤꯂꯤ ꯊꯤꯂꯤ ꯇꯥꯏ꯫
ꯎꯝ ꯈꯪꯗꯦ ꯇꯧꯔꯤꯁꯤ ꯕ꯭ꯔꯣ꯫ ꯋꯦꯗꯔꯁꯤꯁꯨ ꯍꯧꯛ ꯍꯧꯖꯤꯛ ꯀꯩꯅꯣꯗ ꯃꯍꯥꯔꯥꯁꯇ꯭ꯔꯥ ꯁꯣꯝꯅꯥꯀꯟꯗꯁꯨ ꯀꯩꯅꯣ ꯇꯧꯔꯤ ꯃꯥꯂꯦꯅꯦ꯫ ꯏꯁꯤꯡ ꯏꯆꯥꯎ ꯄꯨꯅꯤꯒꯦ ꯏꯁꯤꯡ ꯏꯆꯥꯎ ꯐꯖꯅ ꯊꯣꯛꯂꯛꯄ ꯃꯥꯜꯂꯅꯤ
ꯑꯩꯗꯤ ꯈꯪꯗꯦ ꯑꯗꯨꯗꯤ ꯅꯪ ꯀꯩꯗ ꯊꯦꯡꯅꯅꯣ
ꯍꯧꯖꯤꯛ ꯃꯤ ꯄꯥꯎꯕꯗ ꯌꯥꯎꯔꯤꯩꯗꯨꯗꯤ ꯄꯨꯅꯦꯗꯤ ꯃꯍꯥꯔꯥꯁꯇ꯭ꯔꯗ ꯏꯁꯤꯡ ꯏꯆꯥꯎ ꯃꯨꯝꯕꯥꯏ ꯃꯨꯝꯕꯥꯏꯗ ꯏꯁꯤꯡ ꯏꯆꯥꯎ ꯊꯣꯛꯄꯒꯤ
ꯑꯣ ꯑꯠꯆꯥ ꯑꯩ ꯇꯥꯗꯦ ꯋꯥꯋꯀꯤꯡꯒꯨꯝꯕꯗꯤ ꯆꯠꯇꯕ꯭ꯔꯣ ꯕ꯭ꯔꯣꯖꯦ ꯀꯩꯝ ꯐꯤꯖꯤꯀꯦꯜ ꯑꯦꯛꯇꯤꯚꯤꯇꯤ ꯀꯩꯝ ꯇꯧꯗꯕ꯭ꯔꯣ
ꯐꯤꯖꯤꯀꯦꯜ ꯑꯦꯛꯇꯤꯚꯇꯤꯁꯦ ꯑꯗꯨꯝ ꯇꯧꯋꯦ ꯌꯨꯝꯗ ꯇꯧꯕꯗꯤ ꯌꯥꯕꯗꯤ
ꯑꯣ ꯀꯩꯀꯩ ꯇꯧꯔꯤꯅꯣ
ꯇꯧꯕ ꯌꯥꯕ ꯏꯁꯀꯤꯞꯄꯤꯡ ꯊꯧꯔꯤ ꯆꯣꯡꯉꯤ ꯑꯗꯨꯝ ꯑꯩ ꯍꯛꯆꯥꯡ ꯁꯥꯟꯅ ꯌꯥꯕ ꯁꯥꯟꯅꯩ ꯑꯗꯨ ꯍꯥꯏꯔꯒ ꯀꯩꯅꯣꯗꯣ ꯑꯩꯈꯣꯏꯒꯤ ꯍꯨꯏ ꯑꯅꯤꯈꯛ ꯂꯩꯌꯦꯕ
ꯎꯝ
ꯑꯗꯨꯒ ꯍꯨꯏ ꯑꯅꯤ ꯂꯩꯕꯗꯨꯗ ꯑꯩꯅ ꯉꯁꯥꯏ ꯃꯣꯏꯁꯦ ꯍꯥꯏꯗꯤ ꯍꯨꯏꯁꯦ ꯁꯨꯝ ꯀꯣꯏꯊꯣꯛꯑꯗꯤ ꯃꯣꯠꯀꯜꯂꯤꯗꯅ ꯌꯨꯝꯁꯦ ꯑꯗꯨ ꯃꯣꯠꯄꯗꯨꯅ ꯑꯩꯅ ꯃꯣꯠꯇꯠꯅꯕꯅꯦꯅ ꯍꯨꯏꯟꯗꯨ ꯄꯨꯟꯁꯤꯜꯂ ꯊꯝꯃꯦꯕ
ꯎꯝ
ꯄꯨꯟꯁꯤꯜꯂ ꯊꯕꯗꯨꯗ ꯉꯁꯥꯏꯁꯤ ꯊꯥꯗꯣꯛꯎꯔꯦ
ꯎꯝ
ꯇꯪ ꯀꯣꯏꯖꯖꯅꯨ ꯊꯥꯗꯣꯛꯄ ꯃꯊꯤ ꯃꯌꯨꯝ ꯍꯥꯏꯗꯤ ꯃꯊꯤ ꯃꯌꯨꯡ ꯐꯥꯏꯗꯣꯛꯆꯁꯅꯨꯅ
ꯎꯝ
ꯑ ꯊꯥꯗꯨꯔꯒ ꯀꯩꯗꯧꯏ ꯍꯥꯏꯕ ꯀꯥꯟꯗ ꯀꯔꯤ ꯂꯧꯕꯨꯛ ꯂꯣꯝ ꯆꯦꯟꯈ꯭ꯔꯦ
ꯎꯝ
ꯂꯩꯕꯂꯣ ꯆꯦꯜꯂꯨꯝꯕꯗꯒꯤꯩ ꯍꯥꯏꯗꯤ ꯍꯨꯏꯗꯨ ꯆꯦꯟ ꯌꯥꯎꯈꯤꯕ ꯍꯥꯏꯇꯥꯔꯦ
ꯎꯝ
ꯆꯦꯟ ꯌꯥꯎꯕꯗ ꯂꯕꯨꯨ ꯂꯣꯝ ꯆꯦꯟꯈꯤꯕꯗꯤ ꯑꯩꯅ ꯇꯥꯟꯅꯔꯦ ꯇꯥꯟꯅꯕꯗ ꯇꯥꯟꯅꯕꯗꯁꯨ ꯉꯁꯤꯗꯤ ꯍꯣꯏ ꯂꯣꯏ ꯂꯩꯀꯥꯏ ꯀꯣꯏꯔꯨꯔꯦꯗꯅ ꯇꯥꯟꯅꯔꯦ ꯑꯗꯒꯤ ꯂꯥꯛꯑꯣ ꯑꯩꯅ ꯂꯥꯛꯑꯣꯕꯁꯤꯗ ꯍꯥꯏꯕ ꯃꯇꯝꯗ ꯑꯩ ꯎꯔꯒ ꯑꯃꯨꯛ ꯆꯦꯟꯦꯟꯈꯤꯕꯅꯦꯃꯤ ꯑꯗꯩ ꯑꯩꯅ ꯀꯣꯏꯇꯥꯅ ꯇꯥꯟꯅꯔꯦ ꯇꯥꯟꯅꯕꯗꯒꯤ ꯇꯥꯟꯅꯔꯦ ꯇꯥꯟꯅꯔꯦ ꯑꯗꯩꯗꯤ ꯀꯣꯟꯅ ꯐꯥꯔꯦ ꯐꯥꯔꯒ ꯀꯦꯅꯦꯜ ꯑꯃ ꯄꯨꯈꯠꯂꯛꯦ ꯀꯦꯅꯦꯜ ꯑꯃ ꯄꯨꯈꯠꯂꯒ ꯁꯣꯝ ꯄꯨꯔꯛꯑꯦ ꯑꯩ ꯌꯨꯝ ꯌꯧꯔꯛ ꯐꯨꯕꯅꯤ ꯂꯝꯍꯦꯟꯕ ꯑꯗꯨ
ꯍꯣꯏ ꯏꯁꯀꯤꯞꯄꯤꯡꯒꯨꯝꯕꯁꯦ ꯀꯌꯥꯒꯨꯝꯕ ꯇꯧ ꯉꯝꯒꯦ
ꯏꯁꯀꯤꯞꯄꯤꯡꯁꯦ ꯑꯁ ꯑꯩꯗꯤ ꯁꯦꯠ ꯁꯦꯠꯇ ꯑꯣꯏꯅ ꯆꯠꯂꯦꯗ ꯁꯦꯠ ꯁꯦꯠꯇ ꯆꯅꯤ ꯆꯅꯤꯃꯨꯛ ꯆꯥꯡ ꯆꯣꯡꯕ ꯑꯗꯨ ꯁꯦꯠ ꯁꯦꯠ ꯃꯔꯤ ꯃꯔꯤ ꯑꯗꯨꯋꯥꯏꯃꯨꯛꯇꯤ ꯑꯗꯨꯝ ꯆꯣꯡꯉꯤ
ꯑꯣ ꯑꯌꯨꯛꯇ ꯆꯣꯡꯒꯦꯔꯣ ꯅꯨꯡꯗꯥꯡ ꯅꯨꯡꯊꯤꯟꯗ ꯆꯣꯡꯒꯦꯔꯣ ꯎꯝ ꯎꯝ
ꯑꯗꯨ ꯑꯥ ꯑꯌꯨꯛꯇꯤ ꯆꯣꯡꯗꯦ ꯑꯗꯣ ꯍꯧꯖꯤꯛ ꯍꯧꯖꯤꯛꯀꯥꯟꯗꯤ ꯆꯥ ꯆꯝꯃꯨꯟ ꯆꯥꯝꯗꯣ ꯈꯪꯉꯤꯗꯅ
ꯑꯥ ꯈꯪꯉꯤ
ꯑꯁ ꯌꯥꯝ ꯌꯥꯝ ꯀꯩꯅꯣ ꯇꯧꯔꯦ
ꯌꯥꯝꯖꯥꯝꯗꯤ ꯑꯩꯈꯣꯏ ꯁꯤꯗꯁꯨ ꯌꯥꯝ ꯄꯥꯜꯂꯤꯗ ꯅꯣꯏꯗꯨ ꯄꯥꯝꯕ꯭ꯔꯣ
ꯑꯩꯈꯣꯏ ꯐꯖꯅ ꯄꯥꯜꯜꯂꯤꯦ ꯑꯩ ꯉꯁꯥꯏ ꯐꯖꯅ ꯍꯦꯛꯑꯖꯥ ꯍꯥꯏꯗꯤ ꯑꯩꯈꯣꯏ ꯗꯥꯏꯕꯤꯇꯤꯁꯀꯨꯝꯕ ꯂꯩꯕ ꯈꯣꯠꯄ ꯇꯁꯛ ꯑꯩꯈꯣꯏ ꯐꯩꯌꯦꯕꯀꯣ
ꯑꯣꯗꯕꯤꯗꯤꯤꯁ ꯂꯩꯕꯤꯖꯥ
ꯍꯣꯏ ꯗꯥꯏꯕꯦꯇꯤꯁꯀꯨꯝꯕ ꯀꯟꯇ꯭ꯔꯣꯜ ꯇꯧꯕ ꯍꯥꯏꯇꯥꯔꯦ
ꯑꯣ ꯑꯩꯈꯣꯏꯁꯤꯗꯤ ꯖꯥꯝ ꯑꯩꯈꯣꯏ ꯃꯅꯤꯡꯗ ꯍꯧꯕꯗꯤ ꯍꯧꯋꯦ ꯑꯗꯣ ꯁꯨꯝ ꯀꯩ ꯍꯥꯏꯇꯥꯔꯦ ꯑꯁꯨꯝ ꯍꯦꯛꯐꯝꯗꯨꯣ ꯅꯥꯇꯩ ꯈꯤꯇꯪ ꯆꯥꯗꯕ ꯍꯥꯏꯇꯥꯔꯦ ꯍꯩꯇ꯭ꯔꯣꯏꯗꯣ ꯈꯪꯕ ꯁ ꯀꯩꯅꯣ ꯇꯕ꯭ꯔꯣ ꯍꯩꯇ꯭ꯔꯣꯏꯁꯨ ꯍꯧꯋꯦꯕ ꯃꯨꯜꯂꯀꯥꯟꯗ ꯑꯗꯣ ꯍꯦꯛꯐꯝꯁꯦ ꯅꯥꯇꯩ ꯆꯥꯗꯕ ꯍꯥꯏꯇꯥꯔꯦ
ꯎꯝ ꯍꯩꯇ꯭ꯔꯣꯏꯁꯦ ꯍꯩꯇ꯭ꯔꯣꯏꯁꯦ ꯃꯔꯨ ꯄꯥꯝꯕ ꯅꯠꯇ꯭ꯔꯣ
ꯑꯥ ꯃꯔꯨꯒ ꯃꯆꯥ ꯃꯆꯥ ꯃꯅꯨꯡꯗꯣ ꯃꯌꯥꯝ ꯌꯥꯎꯕꯗꯣ
ꯎꯝ ꯍꯥꯎꯕꯅꯤꯅꯦ ꯕ꯭ꯔꯣ ꯕꯣꯜ ꯌꯦꯡꯗ꯭ꯔꯣ ꯍꯧꯖꯤꯛꯀꯥꯟ
ꯕꯣꯒꯤ ꯀꯩꯅꯣ ꯕꯣꯟꯁꯦ ꯀꯩꯅꯣ ꯕꯣꯟꯗꯤꯦ ꯑꯩꯈꯣꯏꯒꯤ ꯀꯩꯅꯣꯅꯤꯅꯦ
ꯕꯣꯜ ꯕꯣꯜꯁꯦ ꯌꯦꯡꯒꯗꯕꯅꯤ ꯍꯥꯏꯗꯤ ꯆꯍꯤ ꯌꯥꯝ ꯇꯥꯡ ꯇꯥꯡ ꯊꯣꯛꯄꯅꯤꯅꯀꯣ
ꯋꯥꯔꯜ ꯀꯞꯀꯨꯝꯕꯁꯤꯗꯤ ꯁꯣꯏꯗꯕꯤꯗꯝ ꯃꯤ ꯁꯤꯗ ꯍꯌꯦꯡꯗꯤ ꯃꯦꯠꯁ ꯐꯖꯅꯤ ꯕꯥꯄꯤꯦꯒ ꯍꯀꯤꯃꯤꯒ ꯊꯦꯡꯅꯗꯣꯏꯅꯤ
ꯎꯝ ꯌꯦꯡꯒꯗꯕꯅꯤ ꯂꯣꯏꯅ ꯑꯩꯁꯨ ꯍꯌꯦꯡ ꯍꯌꯦꯡ ꯀꯩꯅꯣꯔꯣ ꯍꯌꯦꯡ ꯗꯦꯠ ꯇꯦꯟꯂꯣ ꯍꯌꯦꯡ
ꯍꯌꯦꯡ
ꯑꯣ ꯁꯣꯔꯤ ꯍꯥꯡꯆꯤꯠ ꯑꯣꯏꯒꯗꯕ ꯍꯥꯏꯗꯤ ꯗꯦꯠ ꯀꯩꯅꯣ ꯑꯣꯏꯕ ꯄꯨꯡ ꯍꯌꯦꯡ ꯍꯌꯦꯡ ꯑꯍꯤꯡ ꯑꯣ ꯆꯨꯝꯃꯤ ꯆꯨꯝꯃꯤ
ꯀꯩꯅꯣꯒꯤ ꯑ ꯄꯨꯡ ꯑꯃ ꯃꯈꯥꯏꯁꯤꯗ ꯇ ꯂꯩꯕꯅꯦꯕ
ꯎꯝ
ꯑ ꯑꯁ ꯑꯗꯣ ꯍꯟꯗꯛ ꯚꯀꯞ ꯃꯅꯨꯡꯁꯤꯗꯤ ꯇꯨꯝꯁꯤꯠ ꯐꯥꯗꯕ ꯏꯁꯥꯁꯦ ꯀꯩꯅꯣꯝ ꯇꯧꯋꯦ ꯑꯗꯣ ꯏꯁꯥꯁꯦ ꯀꯩ ꯍꯥꯏꯇꯥꯔꯦ ꯅꯨꯡꯗꯥꯡ ꯇꯨꯝꯗꯕꯁꯦ ꯅꯨꯡꯉꯥꯏꯇꯦꯕ ꯌꯥꯝꯅ ꯍꯛꯆꯥꯡꯁꯦ
ꯎꯝ ꯎꯝ
ꯑꯩ ꯃꯤꯠꯀꯁꯤ ꯏꯐꯥꯛ ꯐꯥꯛꯆꯟꯕ ꯈꯣꯠꯄ ꯏꯁꯥꯥꯁ ꯅꯨꯡ ꯅꯨꯡꯉꯥꯏꯇꯦꯕ ꯋꯥ ꯀꯞꯁ ꯂꯨ ꯑꯣꯏꯒꯗꯤ ꯐꯔ ꯕꯣꯟꯁꯤꯅꯗꯤ ꯀꯩꯅꯣꯗ ꯂꯩꯕ ꯑꯣꯏꯗꯤ ꯐꯕꯀꯣ꯫
ꯍꯣꯏ ꯍꯣꯏ ꯑꯩꯈꯣꯏ ꯍꯥꯏꯗꯤ ꯑꯩꯈꯣꯏꯒꯗꯤ ꯌꯥꯝ ꯑꯩꯈꯣꯏꯒꯗꯤ ꯃꯇꯝꯗꯣ ꯈꯦꯠꯅꯩꯗꯅ꯫
ꯎꯝ ꯑꯁꯣꯝ ꯏꯁꯌꯥꯗ ꯇꯧꯕ ꯑꯣꯏꯗꯤ ꯐꯕ ꯃꯃꯥꯡ ꯇꯨ ꯊꯥꯎꯖꯟ ꯇ꯭ꯋꯦꯟꯇꯤ ꯇꯨꯒꯤꯗꯤ ꯑꯦꯁꯤꯌꯥꯗ ꯇꯧꯕꯅꯦꯅ ꯐꯩꯗꯅ ꯇꯨ ꯊꯥꯎꯖꯟ ꯑꯥꯏꯇꯤꯟ ꯀꯩꯀ꯫ ꯑꯁꯣꯝ ꯑꯗꯨꯒ ꯍꯧꯖꯤꯛꯇꯤ ꯁꯥꯎꯠ ꯑꯃꯦꯔꯤꯀꯥꯗ ꯅꯣꯔꯠ ꯑꯃꯦꯔꯤꯀꯥꯗ ꯇꯧꯕꯅꯤꯅ ꯃꯇꯝꯗꯣ ꯆꯥꯅꯔꯛꯇꯕꯅꯤꯝꯅ꯫
ꯎꯝ꯫
ꯑ ꯕꯣꯜꯁꯨ ꯌꯦꯡꯕ ꯑꯗꯨꯝ ꯅꯨꯡꯉꯥꯏ꯫
ꯅꯨꯡꯉꯥꯏ ꯑꯥ ꯅꯣꯏ ꯗꯕꯜ ꯀ꯭ꯔꯣꯞꯄꯤꯡꯒꯨꯝꯕ ꯇꯧꯗꯕ꯭ꯔꯣ꯫
ꯑꯩꯈꯣꯏ ꯁꯤꯗ ꯇꯧꯗꯦꯗ ꯍꯥꯏ ꯑꯃꯕꯨꯛ ꯄꯨꯕꯗ ꯏꯁꯤꯡ ꯅꯨꯡꯉꯥꯏꯇꯦꯕ꯫ ꯏꯔꯤꯒꯦꯁꯟ ꯁꯤꯁꯇꯦꯝꯁꯦ ꯏꯊꯩ ꯂꯩꯈꯣꯡꯁꯦ ꯈꯤꯇꯪ ꯅꯨꯡꯉꯥꯏꯕ ꯋꯥꯠꯂꯦ ꯁꯤꯒꯤ ꯁꯥꯏꯖꯁꯦ꯫
ꯎꯝ꫰꫰
ꯍꯥꯏꯗꯤ ꯂꯧꯕꯨꯛꯇ ꯍꯧꯖꯤꯛ ꯌꯨꯝ ꯀꯩꯀꯥ ꯇꯥꯁꯜꯂꯛꯄ ꯈꯣꯠꯁꯤꯜꯂꯛꯄ ꯇꯧꯕꯅꯤꯅꯅꯦ꯫ ꯑꯗꯨꯝ ꯗꯕꯜ ꯗꯕꯜ ꯀꯣꯞꯄꯤꯡ ꯂ ꯁꯤꯡꯒꯜ ꯀꯣꯞꯄꯤꯡꯕꯨ ꯈꯇꯪ ꯋꯥꯔꯦ ꯁꯤꯗꯗꯤ꯫ ꯏ ꯏ ꯏꯊꯩ ꯂꯧꯈꯣꯡꯁꯦ ꯅꯨꯡꯉꯥꯏꯇꯦꯕ꯫
ꯗꯕꯜ ꯀ꯭ꯔꯣꯞꯄꯤꯡ ꯌꯥꯝ ꯇꯧꯅꯩ꯫ ꯗꯕꯥꯜ ꯑ ꯑꯩꯈꯣꯏꯗꯤ ꯇꯧꯗꯦ ꯃꯤ ꯐꯖ ꯐꯖꯅ ꯂꯣꯛꯅꯩ ꯗꯕꯜ ꯒ꯭ꯔꯣꯄꯤꯡ ꯅꯕꯨ ꯍꯦꯟ ꯊꯣꯛꯑꯦꯅꯕꯨ ꯍꯥꯏꯅꯩ꯫
ꯑꯣ ꯗꯕꯜ ꯀꯣꯄꯤꯡꯅ ꯍꯦꯟꯅ ꯊꯣꯛꯑꯦꯗꯤ꯫
ꯍꯥꯏꯗꯤ ꯗꯕꯜ ꯀ꯭ꯔꯣꯞꯄꯤꯡ ꯇꯧꯕ ꯍꯧꯖꯤꯛ ꯇꯧꯔꯤꯁꯦ ꯗꯕꯜ ꯀ꯭ꯔꯣꯞꯄꯤꯡ ꯍꯥꯏꯗꯤ ꯁꯤꯖꯟ ꯅꯠꯇꯦꯗꯅ꯫
ꯑꯥ꯫
ꯑꯗꯣ ꯀꯩꯅꯣ ꯇꯧꯋꯦꯕ ꯑꯗꯨꯅ ꯍꯦꯟꯅ ꯐꯩꯅ ꯊꯣꯛꯄꯗꯣ ꯑꯗꯨꯅ ꯍꯦꯅ ꯐꯔꯒ ꯊꯣꯛꯏ ꯍꯥꯏꯕ꯫
ꯑꯣ ꯈꯪꯗ꯭ꯔꯦ ꯑꯗꯨ ꯌꯧꯔꯗꯤ꯫ ꯕ꯭ꯔꯣꯍꯣꯏꯗꯤ ꯀꯩꯅꯣ ꯇꯧꯋꯤ ꯅꯠꯇ꯭ꯔꯣ ꯀꯩ ꯐꯧ ꯊꯥꯒꯦ꯫
ꯐꯧꯁꯦ ꯃꯤꯇꯩ ꯐꯧ ꯊꯥꯕꯁꯨ ꯌꯥꯎꯋꯦ ꯑꯗꯩ ꯍꯥꯏꯕꯔꯤꯠ
ꯎꯝ ꯃꯩꯇꯩ ꯐꯧꯅ ꯀꯩꯅꯣ ꯑꯃꯁꯨ ꯂꯩꯕ꯭ꯔ ꯍꯥꯢꯁꯦ꯫ ꯆꯥꯔ ꯆꯥꯔꯁꯨ ꯂꯩꯕ꯭ꯔꯕ꯫
ꯃꯩꯇꯩ ꯐꯧꯗꯤ ꯑꯥ ꯑꯌꯥꯡ ꯂꯩꯃ ꯑꯗꯒꯤ ꯑꯁꯨꯝꯕ ꯍꯥꯏꯗꯤ ꯃꯤꯇꯩꯒꯤ ꯍꯥꯟꯊꯥꯅꯩ ꯍꯥꯏꯕ꯭ꯔꯤꯠꯀꯨꯝꯕꯗꯅ ꯑꯃꯨꯛ ꯑꯃ ꯀꯩ ꯁꯦꯕꯥ ꯑꯗꯒꯤ ꯃꯣꯏ ꯈꯔ ꯂꯩꯕꯅꯦ꯫ ꯑꯗꯨꯝꯕꯗꯣ ꯑꯣꯏꯗꯣꯏꯕ꯫
ꯑ꯫
ꯑꯗꯨꯅꯤꯗ ꯍꯥꯏꯗꯤ ꯀꯩꯅꯣꯗꯨ ꯀꯔꯤ ꯑꯥ ꯀꯔꯤ ꯃꯩꯇꯩ ꯐꯧꯅꯦ ꯍꯥꯏꯕ꯭ꯠ ꯍꯥꯏꯕ꯭ꯔꯤꯠꯇꯅ ꯑꯃꯈꯛꯇꯣꯛꯑꯦ ꯆꯦꯡꯗꯤ ꯍꯥꯎꯇꯕ ꯍꯥꯎꯇꯦꯅ ꯍꯥꯏꯕ꯫
ꯕ꯭ꯔꯣꯍꯣꯏꯒꯤ ꯍꯧꯗꯣꯡꯗꯤ ꯂꯣꯏꯗ꯭ꯔꯣ꯫
ꯍꯪꯗꯣꯡ ꯂꯣꯏꯇꯦꯗ ꯍꯥꯏꯗꯤ ꯑꯩꯈꯣꯏ ꯑꯩꯈꯣꯏ ꯍꯨꯏꯗꯣ ꯌꯥꯗꯦꯕ ꯍꯪꯗꯣꯡ ꯑꯍꯨꯝ ꯂꯣꯏꯔꯝꯃꯦ ꯍꯥꯠꯇꯣꯛꯇ꯭ꯔꯦꯕ꯫